ꯀꯩꯒꯤ ꯑꯗꯨꯝ ꯆꯪꯗ꯭ꯔꯤꯌꯦ ꯑꯩꯒꯤ ꯕꯥꯔ ꯚꯩꯍꯥ ꯇꯧꯈ꯭ꯔꯕ꯭ꯔꯥ
ꯅꯪ ꯀꯔꯥ
ꯎꯝ ꯑꯩ ꯔꯦꯁꯇꯤ ꯇꯥꯎꯈ꯭ꯔꯦ ꯦ ꯍꯥꯏꯌꯦ ꯍꯥꯏꯌꯦꯦ
ꯑꯦ ꯐꯣꯔ ꯋꯥꯟ ꯐꯣꯔ
ꯁꯤꯛꯁ ꯅꯥꯏꯟ ꯖꯦꯔꯣ ꯅꯥꯏꯟ ꯖꯦꯔꯣ ꯀ ꯌꯥꯔ ꯅ
ꯁ
ꯑꯦꯕꯤ ꯀ ꯏꯆꯕ ꯏꯆꯕ ꯈꯔꯤꯔꯀꯥ ꯇꯃꯣ
ꯄ꯭ꯔꯣꯁꯦꯁꯤꯡ ꯂꯩꯔꯕ꯭ꯔꯥ
ꯈꯪꯗꯦ ꯆꯪꯗꯦ ꯌꯦꯡꯗꯦ
ꯇꯨ ꯇꯨꯋꯦꯛ ꯇꯧ ꯍꯥꯏꯔ ꯑꯩꯒꯤꯗꯤ꯭ꯦꯇꯨꯇꯦꯠ ꯑꯣꯏꯦ
ꯀꯌꯥ ꯑꯣ ꯅꯪꯗꯤ ꯇꯨ ꯍꯟꯗ꯭ꯔꯦꯠ ꯊ꯭ꯔꯤ ꯍꯟꯗ꯭ꯔꯦꯗꯀꯨꯝꯕ ꯆꯪꯈ꯭ꯔꯦ ꯀꯣ
ꯎꯝ ꯇꯣꯇꯦꯜ ꯊ꯭ꯔꯤ ꯍꯟꯗ꯭ꯔꯦꯠ ꯑꯣꯏꯔꯝꯅꯤ ꯎꯝ ꯊ꯭ꯔꯤ ꯍꯟꯗ꯭ꯔꯦꯠ ꯀꯌꯥꯔ ꯍꯥꯏꯔꯝꯃꯦ ꯈꯪꯗꯦ
ꯃꯤ ꯈꯔꯒꯗꯤ ꯐꯣꯔ ꯍꯟꯗ꯭ꯔꯦꯠ ꯐꯥꯎꯗ
ꯃꯣꯏꯗꯤ ꯍꯣꯏ ꯃꯣꯏꯗꯤ ꯇꯥꯛꯁꯦ ꯌꯥꯝ ꯇꯧꯕ ꯑꯣꯏꯔꯝꯅꯤ ꯇꯒꯅꯦ
ꯍꯣꯏ ꯁꯃꯤ ꯌꯥꯝꯝ ꯇꯨ ꯀꯧꯗ
ꯀꯟꯐ꯭ꯔꯦꯟꯁ ꯍꯥꯞꯂꯒ ꯇꯧꯕ ꯌꯥꯔ ꯌꯥꯝ ꯃꯥꯒꯅꯤ ꯀꯣ
ꯒ꯭ꯔꯨꯞꯨꯞꯇ ꯂꯥꯛꯏꯕꯁꯤꯡꯗꯣ ꯑꯗꯨ ꯃꯔꯔ ꯂꯥꯎꯔꯒ ꯇꯥꯎꯁꯤꯔꯥ ꯈꯪꯗꯦ ꯈꯪꯅꯥꯕ ꯂꯥꯏꯔꯤ ꯇꯥꯎꯕ ꯌꯥꯕ
ꯑꯗꯨꯅꯤ ꯈꯪꯅꯕꯁꯨ ꯂꯩꯇꯦ
ꯃꯣꯏꯒꯤꯗꯣ ꯁꯇꯔꯗꯦ ꯁꯟꯗꯦ ꯈꯛꯇꯅ ꯆꯪꯕꯁꯦ
ꯍꯣꯏ ꯁꯇꯥꯔꯗꯦ ꯁꯟꯗꯦ ꯈ ꯀ꯭ꯔꯤꯗꯤꯗꯦ ꯇꯥꯕꯨꯣ ꯃꯥꯂꯦ
ꯎꯝ
ꯑꯦ ꯌꯥꯝ ꯐꯚꯁꯤ ꯑꯦꯞꯁꯦ ꯈꯣꯏꯁꯗꯗꯤ
ꯎꯝ ꯑꯩꯈꯣꯏ ꯃꯤ ꯈꯪꯅꯕ ꯐꯥꯏꯚ ꯁꯤꯛꯁꯀꯨꯝꯕ ꯂꯥꯏꯔꯦ ꯑꯗꯨꯝ ꯌꯥꯔꯔꯥ ꯄꯥꯏꯔꯦ
ꯍꯣꯏ ꯌꯥꯏꯑꯦ ꯑꯩꯗꯤ ꯉꯔꯥꯡ ꯏꯂꯦꯛꯇ꯭ꯔꯤꯛ ꯕꯤꯜ ꯑꯃꯨꯛ ꯄꯤꯈ꯭ꯔꯦ
ꯌꯥ
ꯋꯥꯟ ꯍꯟꯗ꯭ꯔꯦꯠ ꯐꯣꯔ
ꯑꯥ ꯌꯥꯝꯗꯦꯅ
ꯎꯝ ꯑꯁꯤꯁꯨ ꯑꯩ ꯏꯂꯦꯛꯇ꯭ꯔꯤꯛꯇ ꯑꯗꯨꯝ ꯆꯥꯛ ꯊꯣꯡꯕꯒꯤꯅꯦ ꯅꯠꯇ꯭ꯔꯗꯤ ꯋꯥꯟ ꯍꯟꯗ꯭ꯔꯦꯗꯁꯨ ꯌꯧꯔꯔꯣꯏ ꯑꯩꯗꯤ ꯏꯂꯦꯛꯇ꯭ꯔꯤꯛꯇꯛꯇ ꯑꯗꯨꯝ ꯊꯣꯡꯕꯒꯤꯀꯣ ꯑꯗꯨꯒꯤꯅꯦ ꯍꯣꯏ ꯌꯥꯏꯏꯦ ꯃꯣꯏꯅ ꯃꯤ ꯇꯥꯔꯗ ꯑꯩꯠ ꯔꯨꯄꯤꯁ ꯊꯕ ꯃꯥꯜꯂꯦ ꯃꯤꯗꯤ ꯁꯤꯛꯁ ꯁꯚꯦꯟ ꯕ ꯃꯣꯏ ꯑꯩꯠ ꯁꯥꯕꯒꯤꯅꯦ ꯁꯚꯦꯟꯒꯨꯝꯕ ꯁꯥꯔꯗꯤ ꯋꯥꯟ ꯍꯟꯗ꯭ꯔꯦꯗ ꯐꯥꯎ ꯌꯧꯔꯣꯏꯕ ꯁꯤ ꯄꯤꯜ ꯄꯤꯕꯅ ꯐꯩꯌꯦ ꯑꯩꯈꯣꯏꯅ ꯄꯅꯤ
ꯌꯥꯏꯅ ꯍꯟꯗ꯭ꯔꯦꯒꯨꯝꯕ ꯑꯣꯏꯗꯤꯌꯦ
ꯎꯝ ꯌꯥꯏꯑꯦ ꯑꯗꯨꯒ ꯍꯟꯗꯛꯇꯤ ꯒꯦꯁ ꯑꯃꯨꯛ ꯂꯩꯔꯕꯅꯤꯅ ꯆꯥꯛ ꯈꯛ ꯑꯩ ꯀꯨꯀꯔ ꯑꯅꯧꯕ ꯂꯩꯔꯤꯔꯤ ꯐꯥꯎꯗꯤ ꯔꯥꯏꯁ ꯀꯨꯀꯔꯗ ꯑꯗꯨꯝ ꯆꯥꯛ ꯊꯣꯡꯕꯗꯣ ꯑꯗꯨꯗꯤ ꯌꯥꯝ ꯁꯦꯚ ꯇꯧꯒꯅꯤ
ꯎꯝ ꯚꯋꯥꯟ ꯈꯁꯨ ꯌꯥꯝ ꯆꯥꯔꯝꯑꯝꯃꯣꯏꯔꯒ ꯑꯗꯨꯝ ꯄꯥꯏꯒꯅꯨ
ꯄꯥꯏꯈꯒꯗꯤꯕꯅꯤ
ꯑꯣꯝ ꯁꯤ ꯂꯔ ꯆꯃ
ꯃꯥ ꯑꯩꯉꯣꯟꯗ ꯀꯣꯜ ꯇꯧꯕ꯭ꯔꯥ ꯈꯪꯗꯦ ꯇꯧꯅꯤꯡꯕ꯭ꯔꯥ ꯈꯪꯗꯦ
ꯑꯩ ꯑꯩꯈꯣꯏ ꯑꯅꯤꯁꯨ ꯀꯣꯜ ꯇꯧꯕ ꯌꯥꯏꯀꯣ ꯅꯪ ꯉꯔꯥꯡꯗꯣ ꯃꯦꯁꯦꯁ ꯊꯥꯕꯅꯦ ꯔꯤꯄ꯭ꯂꯥꯏꯁꯨ ꯄꯤꯗꯦ ꯌꯦꯡꯉꯒꯀꯣ ꯄꯩꯈꯥ ꯂꯣꯏ ꯍꯥꯏꯗꯤꯦ
ꯑꯣ ꯀꯣꯜ ꯌꯦꯡꯒ ꯄꯥꯏꯈꯠꯇꯕ꯭ꯔꯥ
ꯅꯠꯇꯦ ꯑꯩꯒꯤ ꯑꯩ ꯃꯦꯁꯦꯖ ꯊꯥꯕꯗꯣ ꯌꯦꯉꯒꯥ ꯔꯤꯄ꯭ꯂꯥꯏ ꯁꯨꯄꯤꯇꯦ
ꯀꯗꯥꯔ ꯌꯥꯝ ꯐꯠꯈ꯭ꯔꯦ ꯍꯥꯏꯇꯥꯔꯦ ꯀꯣ ꯇꯧꯕꯗꯣ ꯃꯥꯒ ꯃꯉꯣꯟꯗ ꯈꯛꯇꯅꯤ ꯍꯥꯏꯌꯦ ꯑꯩ ꯇꯧꯕ ꯌꯥꯕꯅꯅꯦ ꯈꯪꯗꯦ ꯑꯗꯨꯨꯒꯦꯔꯥ ꯅꯠꯇ꯭ꯔꯒ ꯎꯅꯤꯡꯉꯦꯕ
ꯌꯥꯝ ꯅꯨꯡꯉꯥꯏꯔꯝꯅꯤ ꯃꯣꯏꯗꯣ ꯌꯨꯝꯗ ꯂꯥꯏꯔꯒ
ꯍꯣꯏ ꯏꯟꯁꯥꯡꯁꯨ ꯑꯍꯥꯎ ꯑꯍꯥꯎ ꯃ ꯆꯆꯥꯗ ꯌꯥꯝ ꯉꯔꯝꯅꯤ ꯉꯈꯣ ꯍꯟꯗꯛ ꯍꯟꯗꯛꯁꯦ ꯔꯦꯅꯤ ꯁꯤꯖꯟ ꯅꯠꯇ꯭ꯔꯣ ꯅꯣꯡ ꯇꯥꯗꯦꯀꯣ
ꯍꯅꯗꯥꯛꯈꯥ ꯇꯏꯅꯥ ꯁꯤꯗꯁꯨꯣ ꯍꯨꯗꯗꯤ ꯌꯥꯝ ꯇꯥꯌꯦ ꯍꯥꯏꯌꯦ ꯎꯝ
ꯁꯤ ꯃꯥꯏꯅ ꯉꯁꯤ ꯂꯩꯥꯏ ꯈꯪꯗꯔꯦ
ꯃꯟꯗꯦꯗ ꯑꯦꯛꯖꯥꯝ ꯊꯥꯕ ꯆꯠꯀꯅꯤ ꯍꯥꯏ ꯑꯃꯨꯛ
ꯎꯝ ꯑꯗꯨꯗ ꯊꯥꯎꯕꯗꯤ ꯀꯩꯁꯨ ꯀꯥꯏꯦꯅ ꯄꯩꯁꯥ ꯐꯥꯎꯗꯤ ꯌꯥꯔꯦ
ꯑꯗꯣ ꯑꯗꯨ ꯄꯩꯁꯥꯗꯣ ꯄꯤꯔꯦ ꯍꯣꯏ ꯁꯟꯗꯦꯒꯤꯗꯣ ꯄꯤꯕ ꯌꯥꯔꯦ ꯑꯩꯁꯨ
ꯎꯝ ꯄꯤ ꯔꯣ ꯑꯩꯁꯦ ꯃꯤꯠꯁꯨ ꯌꯦꯡꯅꯤꯡ ꯌꯦꯡꯉꯦ ꯈꯪꯗ꯭ꯔꯦ ꯃꯤꯠ ꯌꯦꯡꯁꯤꯔꯥ ꯁꯟꯗꯦꯒꯗ ꯄꯤꯁꯤꯔꯥ ꯈꯪꯗ꯭ꯔꯦ
ꯎꯝ ꯇꯥꯞꯅꯥ ꯄꯤꯁꯨ ꯌꯥꯗ
ꯍꯣꯏ
ꯑꯗꯣ ꯑꯗꯣ ꯑꯣꯖꯥꯗꯣ ꯃꯔꯛ ꯃꯔꯛꯇ ꯑꯗꯨꯝ ꯇꯣꯚꯥꯔꯥ ꯄꯤꯗꯤ ꯐꯥꯒꯗꯕ
ꯑꯩꯈꯣꯏ ꯃꯝ ꯔꯥꯊꯣꯛꯄ ꯄꯤꯔ ꯑꯩꯈꯣꯏꯅ ꯑꯃꯨꯛ ꯁꯤꯡꯖꯨ ꯆꯥꯊꯣꯛꯄ
ꯂꯑꯣꯏꯔꯁꯨ ꯌꯥꯝ ꯀꯅꯥꯅ
ꯀꯅꯥꯔ ꯍꯣꯏ ꯎꯝ ꯌꯥꯝ ꯀꯅꯥꯔꯦ ꯁꯟꯗꯦ ꯍꯌꯦꯡ ꯁꯟꯗꯦꯅ ꯀꯔꯤ ꯇꯧꯁꯤꯔꯥ
ꯃꯤꯊꯟꯗꯁ ꯆꯠꯂ
ꯎꯝ ꯍꯌꯦꯡ ꯁꯟꯗꯦ ꯍꯌꯦꯡ ꯁꯟꯗꯦꯁꯦ
ꯆꯁ ꯇꯄꯩ ꯌꯥꯑ
ꯍꯣꯏꯣꯏ ꯆꯠꯄ ꯌꯥꯏꯑꯦ ꯑꯗꯨꯒ ꯏꯚꯤꯅꯤꯡ ꯋꯥꯔꯗ
ꯎꯝ
ꯇꯂꯦꯗ ꯃꯤꯀꯣꯁꯨ ꯆꯅꯤꯡ
ꯕꯖꯥꯔ ꯆꯠꯄ ꯌꯥꯝꯅꯦꯦ
ꯍꯣꯏ ꯂꯥꯏꯔꯤꯛꯇꯤ ꯆꯠꯄ ꯌꯥꯅꯤ
ꯄꯨ ꯇꯥꯡꯪ ꯀꯣꯜ ꯇꯥꯕꯗꯣ ꯆꯪꯉꯦ ꯄꯩꯁꯥ ꯆꯪꯕ꯭ꯔꯥ ꯆꯪꯗꯕ꯭ꯔꯥ ꯍꯥꯡꯅꯤꯡꯉꯥꯏ ꯃꯥꯜꯂꯦ
ꯑꯗꯨꯅꯦ ꯄꯥꯈꯠꯂꯣꯏ ꯂꯥꯏꯔꯤꯛꯁꯦ ꯀꯔꯤ ꯂꯩꯕ꯭ꯔꯥ ꯍꯥꯏꯅ ꯊꯥꯒꯦ
ꯎꯝ ꯕꯦꯛ ꯆꯠꯄ ꯌꯥꯕ꯭ꯔꯅꯦ
ꯔꯅꯦ ꯍ
ꯎꯝ ꯎ
ꯍꯔꯤ ꯑꯐꯣꯟꯁ ꯇꯤꯟ ꯄ꯭ꯔꯣ ꯄꯅꯤꯡ ꯈ꯭ꯔꯦ
ꯩꯁꯥꯈꯤꯤꯒꯤ ꯑꯣꯏꯒ
ꯑꯥ
ꯊꯠ ꯊꯦꯕ
ꯁꯐ ꯁꯩꯅ ꯁꯚꯦꯟꯇꯤꯟ ꯄ꯭ꯔꯣꯅ ꯁꯤꯛꯁꯇꯤꯟꯗꯨꯅ ꯑꯃꯨ ꯁꯐ ꯊꯤꯌꯦ ꯀꯦꯃꯦꯔꯥ ꯈꯣ ꯆꯥ ꯆꯕꯗ
ꯎꯝ ꯀꯦꯃꯦꯔꯥ ꯀꯦꯃꯦꯔꯥ ꯌꯥꯝ ꯆꯥꯎꯈ꯭ꯔꯦ ꯍꯟꯗꯛꯀꯤ ꯑꯥꯏꯐꯣꯟꯁꯤꯡꯁꯨ
ꯑꯗꯨ ꯑꯣꯏꯔꯁꯨ ꯁꯤꯛꯁꯇꯤꯟꯗꯨꯗꯨꯅ ꯍꯦꯟꯅ ꯆꯥꯎꯋꯤꯕ ꯑꯅꯤꯈ ꯇ ꯇ ꯔꯦꯗꯃꯤꯒꯤ ꯀꯦꯃꯦꯔꯥ ꯃꯥꯜꯂꯦ
ꯎꯝ
ꯈꯪꯗꯦ ꯀꯦꯃꯦꯔꯥ ꯆꯥꯔ ꯆꯥꯔ ꯀ ꯀ꯭ꯋꯥꯂꯤꯇꯤꯗꯤ ꯌꯥꯗꯦꯀꯣ
ꯎꯝ ꯑꯗꯥꯏꯩꯅꯀ ꯍꯒꯤꯦ ꯗꯣ ꯅꯦꯛ ꯅꯦꯛꯁ ꯃꯥꯟ
ꯅꯦꯛꯁ ꯃꯟꯊ ꯍ ꯨꯂꯥꯏꯗ
ꯎꯝ
ꯃꯣꯏꯒ ꯑꯩꯈꯣꯏꯒ ꯄꯨꯟꯅ ꯄꯤꯗꯣꯏꯔꯥꯀꯣ ꯈꯪꯗꯦꯀꯣ
ꯀꯣꯂꯦꯖꯇ ꯑꯃꯨꯛ ꯊꯥꯔꯗꯤ ꯂꯣꯏꯔꯦ
ꯑꯁ ꯗꯦꯟꯖꯔ ꯌꯥꯝ ꯑꯣꯏꯈ꯭ꯔꯦ
ꯑꯣꯏꯒꯦ
ꯍꯣꯔꯦꯟ ꯒ꯭ꯔꯨꯞꯇ ꯑꯃꯨꯛ ꯄ꯭ꯔꯦꯁꯔ ꯄꯤꯁꯦ ꯀꯔꯤ ꯗꯤꯁꯀꯁ ꯇꯧꯈ꯭ꯔ ꯅꯦꯛꯁ ꯋꯤꯛꯅ ꯍꯥꯏꯗꯧꯔꯛꯀꯅꯤ ꯈꯔ ꯀꯔꯤꯁꯨ ꯍꯥꯏꯗꯧꯔꯛꯇꯦꯕ ꯃꯣꯏꯗꯣ
ꯀꯨꯀꯤ ꯑꯣꯏꯕꯅꯤꯅ ꯊꯥꯖꯗ꯭ꯔꯦꯗ ꯍꯧꯖꯤꯛꯀꯤꯦ
ꯑꯗꯨꯅꯦ ꯑꯗꯨ ꯁꯥꯔ ꯅꯨꯄꯥ ꯃꯩꯇꯩ ꯅꯨꯄꯥꯗꯒꯤ ꯅꯝꯕꯔꯗ ꯂꯥꯏꯑꯦꯅꯦ ꯌꯥꯝ ꯐꯥꯡꯅꯕ ꯄꯤꯁꯨ ꯄꯤꯗꯦ ꯃꯣꯏꯅ ꯀꯔꯤ ꯔꯥ ꯈꯪꯗꯦ
ꯦꯔꯦꯛ ꯋꯥꯆꯦꯞꯇ ꯀꯣꯜ ꯇꯧꯔꯗꯤꯦꯀꯣ ꯑꯦꯛꯁꯥꯔꯁꯨ ꯄꯩ ꯐꯠꯇ ꯁꯥꯔꯁꯨ ꯌꯦꯏꯅꯦꯕ ꯑꯗꯨ ꯁꯥꯔ ꯆꯔꯖꯌꯥꯟ ꯇ ꯑꯗꯣ ꯎꯝ ꯅꯪ ꯀꯣꯂꯤꯡ ꯅꯝꯕꯔꯗꯤ ꯇꯣꯉꯥꯟꯕ ꯋꯥꯆꯦꯞ ꯅꯝꯕꯔꯗꯤ ꯁꯦꯝ ꯑꯣꯏꯕꯒꯣ ꯑꯗꯨꯒꯤ ꯋꯥꯆꯦꯞꯇ ꯇꯦꯛ ꯁꯥꯎꯅꯦꯅꯕ ꯔꯤꯄ꯭ꯂꯥꯏ ꯄꯤꯗꯦ
ꯀꯣꯠꯥꯥꯛꯇꯦ ꯀꯣꯅ ꯍꯥꯡꯦ ꯅ ꯃꯥꯕꯥꯗꯤꯔꯤ
ꯎꯝ ꯆꯠꯇꯦ ꯃꯣꯆꯦꯗꯤ ꯄꯥꯏꯌꯦꯕ ꯇꯨ ꯅꯝꯕꯝꯕꯔꯗꯣ ꯍ ꯈꯪ ꯑꯗꯨꯦ ꯑꯦꯛꯖꯥꯝ ꯆ ꯆ ꯊꯥꯔ ꯀꯥꯔꯤꯖ ꯑꯃꯨꯛ ꯂꯧꯅꯤꯡꯈ꯭ꯔꯦ
ꯎꯝ ꯑꯁꯤ ꯑꯩꯈꯣꯏꯒꯤꯁꯨ ꯐꯥꯏꯚ ꯃꯟꯁ ꯁꯨꯔꯗꯤ ꯁꯥꯔꯗ ꯍꯥꯏ ꯔꯁꯦ ꯄꯒꯃꯥꯟ ꯁꯨꯔꯦꯅ
ꯎꯝ
ꯃꯦ ꯖꯨꯟ ꯨꯂꯥꯏ ꯑꯣꯒꯁ ꯁꯦꯞꯇꯦꯝꯕꯔ ꯁꯦꯞꯇꯦꯝꯕꯔꯒꯨꯝꯕꯗ ꯍꯥꯏꯕ ꯌꯥꯔꯦ ꯑꯩꯈꯣꯏꯁꯨ
ꯍꯣꯏ ꯂꯥꯏ ꯑꯦꯛꯖꯥꯝꯗꯣ ꯔꯥꯟꯁꯀꯨꯝꯕ ꯚꯔ ꯇꯧꯔꯒ ꯗꯥꯟꯁ ꯇꯧꯔꯤ ꯂꯣꯏꯔꯦ ꯂꯣꯏꯔꯦ ꯑꯗꯨꯃꯥꯏꯅ ꯇꯧꯋꯤ ꯍꯥꯏꯕ꯭ꯔꯥꯗꯣꯝ
ꯈꯪꯗꯦ ꯑꯃꯨꯛ ꯍꯥꯡꯁꯦ ꯏꯁ ꯑꯃ ꯑꯅꯤꯒꯨꯝꯕ ꯈꯥꯡꯗꯤꯦ ꯌꯥꯔꯦꯗ
ꯈꯪꯗꯦ ꯑꯃꯐꯥꯎ
ꯑꯗꯨ ꯃꯣꯏꯗꯁꯨ ꯍꯥꯏꯕ ꯌꯥꯏꯅ ꯑꯩꯈꯣꯏꯗꯗꯤ ꯁꯤ ꯗꯔꯀꯥꯔ ꯇꯥꯗꯦꯅ
ꯑꯗꯨ ꯍꯣꯏꯗ ꯗꯔꯀꯥꯔ ꯇꯥꯔꯗꯤ ꯍꯣꯏꯅ ꯑꯣꯏꯔꯁꯨ ꯏꯟꯁꯇꯤꯇ꯭ꯌꯨꯠꯇ ꯇꯧꯕꯅꯤꯅ ꯏꯟꯁꯇꯤꯇ꯭ꯌꯨꯠ ꯌ ꯐꯣꯂꯣ ꯇꯧꯕ ꯇꯥꯔꯦꯅ ꯑꯗꯨ ꯑꯣꯏꯔꯁꯨ ꯑꯩꯈꯣꯏ ꯕꯦꯛ ꯃꯥꯔ ꯑꯁꯈꯪꯗꯨꯗ
ꯂꯨꯣꯡꯀ ꯍꯗꯣ ꯀꯣꯄꯤꯤ ꯇꯥꯎꯋ ꯍꯥꯏ ꯃꯣꯏꯁꯨ ꯃꯤ ꯑꯅꯥꯎꯕ ꯂꯥꯎꯅꯤꯡꯂꯤ ꯑꯗꯨꯝ ꯌꯥꯏꯑ ꯃꯤ ꯑꯅꯥꯎꯕ ꯂꯧꯅꯤꯡꯕꯒꯤꯅꯦ ꯐꯥꯏꯚ ꯃꯟꯁ ꯁꯨꯔꯗꯩ ꯑꯗꯨꯝ ꯌꯥꯏ ꯍꯥꯏꯕꯗꯣ
ꯑꯗꯨꯅꯦ ꯍꯣꯏ ꯐ ꯁꯣꯒ ꯁꯥꯔꯇꯤꯐꯤꯀꯦꯠ ꯐꯪꯕꯗꯤ ꯂꯥꯛꯇ꯭ꯔꯗꯤ ꯑꯃꯨꯛ ꯌꯥꯔꯣꯏꯅꯀꯣ
ꯎꯝ ꯃꯤ ꯑꯅꯥꯕ ꯅꯦꯛꯁ ꯃꯟ ꯊꯣꯛꯈ꯭ꯔꯗꯤ ꯃꯤ ꯐꯣꯔ ꯐꯥꯏꯚ ꯀꯨꯝꯕ ꯂꯥꯎꯕ ꯌꯥꯔꯦ ꯍꯥꯏꯗꯨꯅ ꯃꯣꯏꯁꯨ ꯑꯅꯥꯎꯕ
ꯎꯝ ꯈꯔ ꯐꯥꯏꯚ ꯃꯟꯁ ꯁꯨꯕ ꯑꯦꯛꯖꯥꯝ ꯄꯤꯔꯗꯤ ꯃꯣꯏꯁꯨ ꯊꯣꯛꯈ꯭ꯔꯅꯤꯅ
ꯂꯨꯨꯡ ꯀꯣꯏꯁꯨ ꯀꯄꯤꯤ ꯇꯥꯔ ꯀꯄ ꯍꯥꯥꯁ ꯇ ꯅꯦ ꯍꯥꯏꯅ ꯆ ꯀꯦ ꯂꯅꯤ ꯂꯣꯏꯋ
ꯑꯗꯨꯅꯦ ꯁꯥꯔꯇꯤꯐꯤꯀꯦꯠꯄꯨ ꯂꯩꯔꯕ ꯑꯣꯀꯦ ꯁꯥꯔꯇꯤꯐꯤꯀꯦꯠꯇꯨꯅꯦꯕ ꯍ ꯅꯦꯛꯁ ꯏꯔꯁꯦ ꯚꯦꯀꯦꯟ ꯊꯣꯛꯅꯤꯡꯈ꯭ꯔꯦ ꯀꯔꯤ ꯂꯖꯥꯕ꯭ꯔꯦ ꯐ꯭ꯂꯥꯏꯠꯅꯤ ꯇꯣꯡꯃ꯭ꯔꯀꯣ
ꯗꯔꯦ ꯥꯏꯕꯣꯟ ꯃꯥꯂꯦ
ꯑꯣꯔ ꯐ ꯗꯦꯔꯅ ꯐꯥꯏꯌꯦ ꯇ ꯂꯦꯑꯣꯚꯔ ꯇꯧꯔꯒ ꯑꯃꯨꯛ ꯇꯣꯡꯕꯗꯣ ꯇꯜꯂꯦ ꯐ꯭ꯂꯥꯏꯠ ꯇꯤ ꯀꯩ ꯃꯃꯥꯡꯒꯦ ꯌꯥꯒꯦꯌꯥ ꯄꯤꯕ꯭ꯔꯥ ꯀꯣ
ꯉꯟꯅ ꯈꯥꯈꯗꯤ ꯃꯒꯨꯝꯕꯗꯗꯤ ꯈꯔꯗꯤ ꯎ ꯃ ꯃꯦ ꯖꯨꯟ ꯃꯦ ꯖꯨꯟ ꯅꯕꯦꯦꯝꯕꯔ ꯆꯦꯝꯕꯔꯗꯤ ꯇꯤꯛꯀꯦꯠ ꯄ꯭ꯔꯥꯏꯁ ꯀꯥꯕ ꯃꯥꯜꯂꯦ
ꯑꯣ
ꯚ ꯑ ꯎꯝ ꯑꯗꯨꯒ ꯚꯤꯀꯦꯁꯟꯁꯨ ꯃꯇꯝꯁꯨ ꯑꯣꯏꯕ ꯅꯣꯏꯅ ꯄꯩꯁꯥ ꯈꯔ ꯀꯥꯕ ꯃꯥꯜꯂꯦ
ꯑꯥ
ꯅꯍꯥꯟ ꯏꯃꯥꯟꯅꯕꯤ ꯆꯠꯄꯗꯣ ꯁꯚꯦꯟ ꯊꯥꯎꯖꯟ ꯈꯛꯇꯅꯦ ꯁꯚꯦꯟ ꯊꯥꯎꯖꯟꯒꯤ ꯌꯥꯔ ꯌꯧꯍꯤ ꯆꯠꯄꯗꯣ ꯎꯝ ꯎ
ꯑꯣ ꯐꯔꯦ ꯄꯨꯛꯅꯤꯡ ꯇꯥꯡꯗ ꯑꯩ ꯀꯣꯜ ꯕꯦꯛ ꯇꯧꯈꯤꯒꯦ ꯀꯔꯤ ꯂꯩꯕ꯭ꯔꯥ ꯍꯥꯏꯕꯗꯀꯣ ꯎꯝ ꯎꯝ